ꯀꯔꯤ ꯇꯧꯔꯤꯒꯦ
ꯑꯗꯨꯝ ꯐꯝꯃꯦ ꯅꯣꯏꯗꯤ
ꯑꯩꯈꯣꯏꯁꯨ ꯑꯗꯨꯝ ꯐꯝꯔꯒ ꯂꯩꯌꯦ ꯕꯦꯔꯦꯟꯗꯥꯗ ꯐ꯭ꯔꯦꯁ ꯑꯣꯏꯅꯕ ꯆꯥꯛꯇꯤ ꯊꯣꯡꯗ꯭ꯔꯤꯌꯦ
ꯑꯣ ꯑꯩꯣꯏꯗꯤ ꯆꯥꯛ ꯊꯣꯡꯕ ꯂꯣꯏꯔꯦ
ꯊꯣꯡꯕ ꯂꯣꯏꯔꯦꯕ
ꯍꯣꯏ
ꯌꯥꯎꯊꯣꯛꯑꯦꯅꯦ
ꯍꯣꯏ ꯅꯣꯏꯔꯣꯝꯗ ꯅꯣꯡ ꯆꯨꯕ꯭ꯔꯣ
ꯍꯧꯖꯤꯛꯇꯤ ꯆꯨꯗꯦ ꯉꯁꯥꯏꯗꯤ ꯆꯨꯋꯦ ꯐꯖꯅ ꯁꯣꯛꯑꯦ ꯉꯁꯥꯏ ꯉꯁꯥꯏꯗ ꯑꯣ ꯑꯆꯥ ꯅꯣꯡ ꯆꯨ ꯅꯣꯡ ꯆꯨꯕꯗꯣ ꯁꯤ ꯁꯤꯗꯗꯤ ꯌꯥꯝ ꯐꯩꯅꯦ
ꯎꯝ ꯍꯝ
ꯅꯪꯗꯤ ꯌꯨꯝꯗ ꯂꯩꯕ꯭ꯔꯣ ꯑꯩꯈꯣꯏꯔꯣ
ꯄꯨꯡ ꯀꯌꯥꯗ ꯆꯥꯛ ꯊꯣꯡꯕ ꯍꯧꯕ꯭ꯔꯥ
ꯑꯩꯈꯣꯏꯁꯨ ꯊꯣꯡꯕ ꯍꯥꯎꯗꯧꯔꯦ ꯑꯩꯅꯗꯤ ꯊꯨꯡꯉꯣꯏꯕꯀꯣ
ꯎꯝ
ꯑꯩꯒꯤ ꯏꯅꯥꯅꯨꯄꯤ ꯍꯥꯏꯕ ꯇꯥꯔꯦ ꯃꯥꯅ ꯊꯣꯡꯅꯤꯡꯒ ꯇꯧꯕꯅꯦꯕ
ꯑꯣ ꯑꯣ ꯑꯣ
ꯀꯔꯤ ꯏꯟꯁꯥꯡ ꯊꯣꯡꯒꯦ ꯅꯪꯗꯦ
ꯑꯣꯏꯣꯏꯗꯤ ꯍꯪꯒꯥꯝ
ꯍꯪꯒꯥꯝ
ꯈꯣꯡ ꯆꯝꯐꯨꯠ ꯇꯧꯋꯦ
ꯑꯗꯨ ꯈꯛꯇꯔꯣ
ꯑꯗꯨꯒ ꯀꯥꯡꯉꯧ ꯑꯃ
ꯑꯣꯆꯥ ꯅꯣꯏ ꯌꯗꯤ ꯃꯤ ꯀꯩꯌꯥ ꯀ ꯃ ꯂꯩꯒꯦ
ꯑꯩꯈꯣꯏ ꯃꯤ ꯑꯍꯨꯝ ꯂꯩꯌꯦꯦ
ꯀꯅꯥ ꯀꯅꯥ ꯅꯅꯣꯅꯦ
ꯑꯩꯒꯤ ꯅꯨꯄꯥ ꯑꯩꯒꯤ ꯏꯆꯥ ꯑꯃ ꯑꯦ
ꯅꯪꯒꯤ ꯅꯨꯄꯥ ꯂꯩꯔꯦꯕ
ꯍꯣꯏ
ꯑꯆꯥ ꯅꯪꯒꯤ ꯑꯉꯥꯡꯗꯣ ꯁ꯭ꯀꯨꯜ ꯀꯥꯕ ꯍꯧꯔꯕꯣ
ꯍꯣꯏ ꯋꯥꯟ ꯏꯌꯔ ꯈꯛꯇꯅꯤ
ꯑꯣ ꯑꯠꯆꯥ ꯑꯗꯨꯗꯤ ꯑꯣ ꯑꯠꯆꯥ ꯅꯪꯒꯤ ꯅꯨꯄꯥꯗꯨ ꯀꯔꯤ ꯊꯕꯥ ꯇꯧꯒꯦ
ꯃꯗꯖꯥ ꯇꯧꯦ
ꯒꯣꯔꯃꯦꯟꯒꯤꯔꯣ
ꯦ ꯄꯕꯦꯒꯤꯅꯦ
ꯑꯣ ꯑ ꯍꯥꯏ ꯁ꯭ꯀꯨꯜ ꯇꯤꯆꯔ ꯑꯣꯏꯕ꯭ꯔꯥ ꯅꯠꯇ꯭ꯔꯒ ꯑꯦꯂꯚꯦꯟ ꯐꯜꯒꯤ ꯑꯣꯏꯕ꯭ꯔꯥ ꯀꯣꯂꯦꯖꯀꯤ ꯑꯣꯏꯕ꯭ꯔꯣ
ꯍꯂ ꯁꯤꯗꯠꯇ ꯍ
ꯎꯝ
ꯅꯣꯏꯗꯤ ꯀꯒ꯭ꯔꯤ ꯊꯕꯛ ꯇꯧꯕ꯭ꯔꯣ ꯍꯣꯏ
ꯑꯣ ꯑꯆꯥ ꯍꯥꯏꯗꯤꯀꯣ
ꯎꯝ
ꯑꯩꯗꯤ ꯍꯧꯖꯤꯛ ꯃꯥꯗꯤ ꯑꯩꯒꯤ ꯊꯕꯛ ꯑꯩꯒꯤ ꯊꯕꯛ ꯁꯤꯅꯤ ꯍꯥꯏꯕꯗꯣ ꯂꯩꯇꯦ ꯁꯨꯝ ꯂꯩꯕꯅꯦ ꯑꯩꯗꯤ ꯏꯁꯇꯨꯗꯦꯟꯅꯤ
ꯍꯣꯏ ꯑꯗꯨꯝ ꯂꯩ ꯂꯩꯔꯒ ꯑꯗꯨꯝ ꯐꯪꯉꯦ
ꯐꯪ ꯐꯪꯒ ꯐꯪꯒ ꯇꯧꯕ ꯃꯥꯟꯕꯔꫭ
ꯍꯣꯏ ꯐꯪꯉꯤꯗ ꯀꯔꯤ ꯐꯪꯗꯣꯏꯅꯣ ꯐꯪꯗ꯭ꯔꯗꯤ ꯌꯥꯗꯦ ꯌꯥꯗꯦ ꯑ
ꯑꯣ ꯍꯥꯏꯗꯤ ꯒꯣꯔꯃꯦꯟ ꯖꯣꯕ ꯑꯦꯛꯁꯄꯤꯔꯤꯌꯦꯟꯅꯤ
ꯎꯝꯝ
ꯉꯁꯤꯁꯨ ꯕꯦꯡꯒꯦ ꯌꯥꯝ ꯑꯃ ꯊꯥꯏꯌꯦꯕꯀꯣ
ꯑꯣ ꯌꯥꯝ ꯐꯌꯦ ꯍꯧꯖꯤꯛꯀꯥꯟꯗꯤ ꯑꯦꯛꯖꯥꯝꯒꯨꯝꯕ ꯑꯗꯨꯝ ꯊꯅ ꯐꯔꯦ ꯊꯥ ꯗꯔꯥꯗꯤ
ꯍꯣꯏ ꯉꯁꯤ ꯉꯁꯤꯁꯨ ꯍꯣꯏ ꯉꯁꯤꯁꯨ ꯑꯦꯛꯖꯥꯝ ꯑꯣ ꯉꯁꯤꯁꯨ ꯑꯦꯖꯥꯝ ꯑꯃ ꯊꯥꯏꯌꯦꯕ ꯑꯧꯗꫭ
ꯍꯣꯏ
ꯇꯦꯡꯒꯦ ꯌꯥꯝꯃ ꯉꯁꯤꯗꯣ ꯑꯁ ꯑꯩꯗꯣ ꯂꯥꯏꯛ ꯉꯁꯤꯒꯤ ꯃꯃꯥꯡꯗ ꯎ ꯋꯥꯟ ꯇꯨ ꯋꯤꯛꯀꯨꯝꯕ ꯂꯥꯏꯔꯤꯛ ꯐꯖꯅ ꯄꯥꯔꯗꯤ ꯉꯁꯤꯒꯤꯗꯤ ꯐꯖꯅ ꯊꯥꯔꯝꯅꯤ ꯍꯥꯏ ꯒꯥꯔꯦꯟꯇꯤ ꯍꯟꯗ꯭ꯔꯦꯠ ꯄꯥꯔꯁꯦꯟ ꯒꯥꯔꯦꯟꯇꯤꯀꯣ
ꯎꯝ
ꯍꯣꯒꯅꯤ ꯍꯥꯏꯕ ꯑꯗꯨꯝ ꯂꯩꯕ ꯌꯥꯕꯅꯤ ꯑꯩꯗꯣ ꯂꯥꯏꯔꯤꯛ ꯄꯥꯗꯕ ꯈꯔ ꯀꯨꯏꯔꯦꯕꯀꯣ ꯑꯩ ꯂꯥꯁ‌ꯏꯋꯔ
ꯑꯃꯤꯅꯦ
ꯑꯩ ꯂꯥꯁ ꯌꯔ ꯂꯥꯁ ꯌꯔ ꯖꯨꯂꯥꯏꯗ ꯀꯣꯆꯤꯡ ꯌꯧꯕ ꯑꯗꯨꯒ ꯗꯤꯁ ꯌꯔ ꯃꯦꯗꯒꯤ ꯂꯣꯏꯕꯅꯦꯕ
ꯑꯣ ꯑꯣ
ꯑꯗꯨ ꯍꯦꯛ ꯃꯦꯗ ꯂꯣꯏꯔꯒ ꯑꯩ ꯑꯩ ꯑꯩ ꯍꯣꯁꯇꯦꯜꯗ ꯂꯩꯕꯅꯦꯕꯀꯣ ꯅꯗꯤ
ꯎꯝ ꯎꯝ
ꯍꫭꯁꯇ‌ꯦꯜ ꯂꯩꯕ ꯑꯗꯨꯒ ꯀꯣꯆꯤꯡ ꯂꯧꯕ ꯑꯗꯨꯃꯥꯏꯅ ꯂꯧꯕꯒꯅꯦꯕ ꯑꯗꯨꯗꯗꯤ ꯈꯔ ꯈꯔꯗꯤ ꯂꯥꯏꯔꯤꯛꯗꯤ ꯊꯥꯏꯕꯀꯣ ꯑꯗꯨ ꯀꯣꯆꯤꯡ ꯍꯦꯛ ꯂꯣꯏꯔꯒ ꯑꯩ ꯌꯨꯝ ꯍꯥꯟꯈ꯭ꯔꯦꯕ ꯑꯗꯨꯒ ꯌꯨꯝ ꯍꯜꯂꯒ ꯂꯥꯏꯔꯤꯗꯨ ꯁꯨꯡꯄꯥ ꯐꯥꯊꯕ
ꯑꯣ ꯅꯣꯏ ꯇꯝꯄꯥꯛꯀ ꯂꯩꯕ꯭ꯔꯥ
ꯑꯩ ꯍꯧꯖꯤꯛꯗꯤ ꯇꯝꯄꯥꯛꯗꯨ ꯂꯩꯌꯦꯦ
ꯍꯣꯏ ꯍꯣꯏ ꯍ ꯄꯅ ꯂꯅꯤ ꯍꯣꯏꯗꯤ ꯇꯝꯄꯥꯛꯇ ꯅꯠꯇꯕ
ꯑꯗꯨꯗ ꯅꯨꯡꯉꯥꯏꯗ ꯏꯟꯚꯥꯏꯔꯣꯟꯃꯦꯟꯁꯨ ꯅꯨꯡꯉꯥꯏꯌꯦ
ꯍꫭ ꯍꯟꯅ ꯇꯝꯄꯥꯛꯇ ꯂꯩꯅ‌ꯦ ꯂꯥꯏꯔꯤꯛ ꯇꯝꯃꯤ ꯀꯥꯟꯗ
ꯍꯣꯏ ꯂꯥꯏꯔꯤꯛ ꯇꯝꯕꯗꯤ ꯅꯨꯡꯉꯥꯏꯔ ꯑꯗꯨꯒ ꯑꯇꯣꯞꯄꯗꯗꯤ ꯑꯗꯨꯗ ꯅꯨꯡꯉꯥꯏꯔ ꯏꯟꯚꯥꯏꯔꯣꯟꯃꯦꯟꯁꯨ ꯅꯨꯡꯉꯥꯏꯔ ꯆꯥꯕ ꯊꯥꯕꯁꯨ ꯅꯨꯡꯉꯥꯏꯌꯦꯕꯀꯣ
ꯍꯣꯏ ꯍꯣꯏ ꯄꯥꯥꯡꯁꯨ ꯌꯥꯝꯅꯦꯟꯁꯥꯡꯁꯨ ꯐ꯭ꯔꯦ ꯌꯦꯟꯁꯥꯡꯁꯨ ꯌꯥꯝꯃꯩꯅꯦ
ꯌꯥꯝꯃꯗꯤ ꯌꯥꯝꯃꯦ ꯑꯗꯣ ꯍꯧꯗꯦꯕ ꯃꯣꯏꯁꯦ ꯄꯨꯔꯥ ꯀꯔꯤ ꯍꯥꯏꯁꯤꯦꯔ ꯍꯥꯔꯒꯨꯝꯕ ꯁꯤꯖꯤꯟꯅꯔꯒ ꯀꯣ ꯚꯤꯄꯥꯃ‌ꯦꯟꯒꯨꯝꯕ ꯍꯥꯞꯂꯒ ꯁꯦꯝꯗ ꯁꯦꯝꯗꯣꯛꯄ ꯈꯛꯇꯅꯤꯅꯦ ꯃꯣꯏꯒꯤꯁꯦ
ꯎꯝ ꯎꯝ ꯈꯕꯤꯠ ꯈꯪꯕꯤ ꯑꯗꯨꯃꯥꯏꯅ ꯅꯪ ꯎꯝ ꯌꯥꯝꯈ꯭ꯔꯦ ꯍꯥꯔꯒꯤ ꯍꯥꯞꯅ
ꯅꯣꯏꯔꯨꯝꯗꯗꯤ ꯑꯗꯨꯒꯨꯝꯕ ꯅꯩꯇꯦꯕꯀꯣ
ꯑꯩꯈꯣꯏꯁꯨ ꯍꯥꯔꯒꯤ ꯈꯛꯇ ꯆꯥꯔ ꯂꯩꯕꯅꯦ ꯏꯝꯐꯥꯜꯗꯒꯤ ꯄꯨꯔꯛꯄ ꯆ ꯆꯃꯅ ꯆꯝꯃꯅꯦ
ꯅꯣꯏꯁꯨ ꯑꯗꯨꯕ ꯆꯥꯕ ꯍꯧꯔꯕꯣꯅꯦ
ꯍꯣꯏ ꯀꯩꯁꯨ ꯊꯕꯛ ꯇꯧꯗꯕꯅꯤꯅ ꯑꯗꯨꯝ ꯂꯩꯔꯒ ꯆꯥꯕꯅꯤꯅ
ꯑꯁ ꯑꯗꯨꯗꯤ ꯅꯣꯏꯁꯨ ꯑꯩꯈꯣꯏꯒ ꯆꯞ ꯃꯥꯟꯅꯔꯦꯅꯦ
ꯍꯣꯏ ꯌꯥꯝ ꯃꯥꯟꯅꯔꯦ
ꯑꯗꯨ ꯔꯥꯏꯁꯀꯨꯝꯕꯗꯤ ꯂꯣꯀꯦꯜꯒꯤ ꯅꯠꯇ꯭ꯔꯣ
ꯑꯗꯨꯁꯨ ꯑꯗꯨꯁꯨ ꯁꯨꯄꯔ ꯐꯥꯏꯟ ꯑꯣꯏꯕ
ꯍꯣꯏ
ꯑ ꯑꯗꯨꯗꯤ ꯑꯩꯈꯣꯏꯒ ꯆꯞ ꯃꯥꯟꯅꯔꯦ
ꯎꯝ ꯆꯞ ꯃꯥꯅꯩ
ꯅꯣꯏꯔꯣꯝꯗ ꯍꯟꯗꯛꯇꯤ ꯅꯦꯠꯇꯨ ꯈꯔ ꯅꯨꯡꯉꯥꯏꯈ꯭ꯔꯕ ꯃꯥꯜꯂꯦꯀꯣ
ꯅꯇꯌꯥ ꯃꯨꯉ ꯑꯦꯗꯥ
ꯍꯧꯖꯤꯛ ꯅꯪ ꯅ ꯄ ꯍꯥꯏꯕꯗꯣ ꯐꯥꯏꯚ ꯖꯤ ꯑꯣꯏꯕ꯭ꯔꯣ ꯐꯣꯔ ꯖꯤ ꯑꯣꯏꯕ ꯑꯣꯏꯕ꯭ꯔꯣ
ꯐꯥꯏꯚ ꯖꯤ ꯑꯣꯏꯌꯦ
ꯑꯣ ꯆ ꯅꯥꯟꯗꯤ ꯊ꯭ꯔꯤ ꯐꯣꯔ ꯊ꯭ꯔꯤ ꯐꯣꯔ ꯏꯌꯔꯁ ꯕꯦꯛ ꯑꯗꯨꯒꯤ ꯃꯃꯥꯡꯗꯗꯤ ꯅꯣꯏꯔꯣꯝꯗꯁꯦ ꯅꯗꯤ ꯌꯥꯗꯣꯏꯕꯅꯤꯅꯦ ꯋꯥꯔꯤ ꯐꯥꯎ ꯌꯥꯗꯕꯅꯤꯅꯦ
ꯍꯣꯏꯖꯤꯀꯥꯟꯅꯤ ꯌꯥꯝ ꯐꯥꯔꯦ
ꯗꯥꯎ ꯐꯔꯦ ꯑꯗꯨꯗꯤ
ꯅꯪꯗꯤ ꯕꫭꯜ ꯌꯦꯡꯗꯕꯔꫭ
ꯣꯗꯤ ꯌꯦꯉꯗ
ꯑꯣ ꯄ꯭ꯔꯤꯌꯥ ꯁꯄꯣꯔꯠ ꯇꯧꯕꯧꯕ꯭ꯔꯣ
ꯍꯣꯏꯅꯦ
ꯉꯔꯥꯡꯁꯨ ꯌꯦꯡꯕ꯭ꯔꯣ
ꯉꯔꯥꯡ ꯉꯔꯥꯡꯒꯤ ꯅ ꯌꯦꯡꯗꯦ
ꯑꯣ ꯍꯣ ꯑꯣ ꯑꯠꯆꯥ ꯉꯁꯤꯗꯤ ꯂꯩꯇꯕꯩ ꯃꯔꯦꯀꯣ
ꯈꯪꯗꯦ ꯉꯁꯤꯒꯤꯗꯤ ꯉꯁꯤ ꯉꯁꯤ ꯂꯩꯕꯣ ꯃꯥꯂꯤꯗ ꯂꯩꯇꯕ꯭ꯔꯥ
ꯉꯁꯦ ꯂꯩꯗꯕꯩ ꯃꯂꯦ ꯂꯩꯌꯦ ꯍꯥꯏꯕꯗꯣ ꯈꯪꯗꯦ ꯑꯩꯗꯤ
ꯑꯩꯈꯣꯏ ꯁꯅꯥꯛꯅꯤ ꯍꯥꯏꯕ ꯅꯠꯇ꯭ꯔꯣ
ꯃꯦꯁꯤ ꯍꯣꯏꯔꯣ
ꯍꯣꯏ
ꯁꯪꯗꯦꯅꯦ ꯑꯩꯗꯤ ꯑꯩꯈꯣꯏꯒꯤ ꯒ꯭ꯔꯨꯞ ꯑꯃ ꯑꯗꯨꯒꯨꯝꯕ ꯏꯁꯄꯣꯔꯠꯀꯤ ꯁꯤꯌꯔ ꯇꯧꯕꯗꯣ ꯑꯗꯨꯁꯦ ꯍꯟꯗꯛꯁꯦ ꯋꯥꯔꯤ ꯁꯥꯕꯒꯤ ꯈꯔ ꯃꯦꯁꯦꯖꯇꯣ ꯌꯦꯡꯗꯕꯀꯣ
ꯑꯣꯝ
ꯑꯗꯨꯒꯤ ꯃꯦꯁꯦꯁꯇꯤ ꯌꯦꯡꯗꯦ ꯉꯁꯤꯗꯣ ꯀꯞ ꯂꯩꯕ꯭ꯔꯣ ꯂꯩꯇꯕ ꯑꯩ ꯐꯖꯥꯅ ꯐꯖꯥꯅ ꯈꯪꯗꯦ
ꯑꯥ
ꯅꯪ ꯅꯪ ꯀꯅꯥꯕꯨ ꯁꯞꯄꯣꯔꯠ ꯇꯧꯒꯦ ꯅꯪꯗꯦ
ꯍꯥꯥ
ꯀꯅꯥꯕꯨ ꯁꯄꯣꯔꯠ
ꯄꯣꯔ ꯇꯕꯗꯤ ꯁꯤꯈꯔꯦꯗ
ꯁꯤꯈ꯭ꯔꯦ
ꯑꯩ ꯁꯄꯣꯔꯠ ꯍꯣꯏ
ꯑꯗꯨꯗꯤ ꯅꯝꯕꯔ ꯁꯕꯦꯟ ꯃꯂꯦꯅꯦ ꯅꯪꯒꯤ
ꯊꯤꯈ꯭ꯔꯦ ꯑꯗꯨꯁꯨ ꯍꯣꯏꯅꯦ
ꯈꯔꯥ ꯐꯤꯒꯔ ꯐꯖꯕꯗꯣ
ꯍꯣꯏ ꯑꯗꯨꯁꯨ ꯕꯄꯦꯅ ꯑꯃꯨꯛꯀ ꯇꯧꯅꯤ ꯎꯝ
ꯍꯥ
ꯐ꯭ꯔꯥꯟꯁ ꯇꯣ ꯃꯨꯀ ꯇꯧꯋꯦ
ꯑꯗꯨꯗꯤ ꯑꯩꯒꯤ ꯁꯞꯄꯣꯔꯇꯔꯅꯤꯅꯦ ꯐ꯭ꯔꯥꯟꯁꯗꯦ
ꯍꯣꯏ ꯇꯧꯁꯦ ꯉꯝꯗꯧ ꯃꯥꯜꯂꯦ ꯃꯣꯏ
ꯍꯪꯒꯔꯥꯗꯩ ꯉꯥꯃꯤ
ꯃꯣꯏ ꯉꯥꯡ ꯒꯗꯧ ꯃꯥꯜꯂꯤꯗ
ꯍꯣꯏ ꯉꯝꯗꯧꯃꯜꯂꯦ ꯍꯟꯗꯛ ꯑ ꯉꯁꯤꯗꯣ ꯃꯦꯠꯆ ꯂꯩꯌꯦ ꯍꯥꯏꯗꯦ ꯑꯥꯔꯖꯦꯟꯇꯤꯅꯥ ꯕꯥꯏ ꯆꯥꯟꯁ ꯉꯝꯂꯗꯤ ꯃꯣꯏꯁꯦ ꯑꯍ ꯑꯔꯖꯦꯟꯇꯤꯅꯥꯒ ꯐ꯭ꯔꯥꯟꯁꯇꯣ ꯐꯥꯏꯅꯦꯜ ꯁꯥꯟꯅꯕ ꯌꯥ ꯑꯃꯨꯛꯀꯣ ꯑꯗꯨꯗ ꯑꯗꯨꯗ ꯐ꯭ꯔꯥꯟꯁ ꯑꯣꯏꯅ ꯉꯝꯕ
ꯎꯝ
ꯑꯗꯨꯗꯅꯤꯅꯦ ꯇꯤꯒꯤ ꯏ ꯀ ꯀꯨꯂꯁꯗꯦ
ꯎꯝ ꯎꯝ
ꯆꯨꯝ ꯆꯨꯝꯕꯗꯤ ꯆꯨꯝꯕꯁꯨ ꯌꯥꯏꯅꯀꯣ
ꯃꯥꯅ ꯇꯨꯝꯕ ꯌꯥꯏ ꯃꯣꯗꯔꯨ ꯑꯦ
ꯂꯥꯏꯒꯨꯝꯕꯗꯤ ꯅꯣꯏꯔꯨꯝꯗ ꯔꯤꯒꯨꯂꯔ ꯑꯣꯏꯅ ꯂꯥꯛꯄ꯭ꯔꯣ
ꯍꯣꯏ
ꯑꯆꯥ
ꯍꯧꯖꯤꯛꯇꯤ ꯂꯥꯛꯇꯦ ꯃꯨꯠꯈ꯭ꯔꯦ
ꯑꯣ ꯑꯆꯥ ꯈꯔꯤ ꯌꯦꯔ ꯀꯣ ꯅꯣꯡ ꯄꯨꯨꯕꯤꯔꯣ
ꯅꯨꯡ ꯆꯨꯕꯤꯌꯣꯅꯦ ꯍꯣꯏ
ꯑꯣꯝ
ꯗꯣ ꯋꯥꯔꯤ ꯅꯥꯏꯇꯣ ꯀꯤꯕꯅꯤ
ꯑꯩꯈꯣꯏ ꯔꯨꯝꯗꯗꯤ ꯂꯥꯏꯗꯤ ꯌꯥꯝ ꯔꯤꯒꯨꯂꯔ ꯑꯣꯏꯌꯦꯗ
ꯑꯔꯑꯣ ꯅꯣꯏ ꯌꯥꯝ ꯄꯥꯏ ꯅꯅ ꯐꯣꯟ ꯅꯝꯕ ꯔꯤꯌ ꯐꯧꯅꯤꯅ ꯎꯝ ꯅꯣꯏ ꯀꯔꯤ ꯏꯟꯁꯥꯡ ꯅꯣꯡ ꯆꯥꯕ꯭ꯔꯣ
ꯑ ꯉꯁꯤ ꯑꯌꯨꯛꯒꯤ ꯍꯥꯏꯔꯗꯤꯒꯣ
ꯎꯝ
ꯎꯝ ꯑꯂꯨꯅꯦ ꯗꯥꯜꯅꯦ ꯑꯗꯨꯒ ꯑꯥ ꯃꯪꯂꯦꯝꯒꯤ ꯃꯅꯥꯗꯣ ꯈꯪꯕ꯭ꯔꯣ
ꯍꯣꯏ ꯍꯣꯏ ꯈꯪꯉ
ꯑꯗꯨ ꯑꯗꯨ ꯆꯕ ꯑ ꯍꯣꯏ ꯑꯗꯨ ꯆꯥꯕꯅꯤꯗ ꯉꯁꯤ ꯑꯌꯨꯛꯗꯤꯀꯣ ꯉꯁꯤ ꯑꯌꯦꯛꯗꯤꯀꯣ ꯉꯁꯤꯗꯤ ꯌꯦꯟ ꯆꯗꯧ ꯃꯅꯦ
ꯑꯣ ꯌꯦꯟꯗꯤ ꯍꯧꯒꯅꯤ ꯑꯈꯣꯏꯗꯤ ꯁꯇꯔꯗꯦꯒꯤ ꯏꯟꯁꯥꯡꯁꯨ ꯆꯥꯗ꯭ꯔꯦ
ꯉꯁꯤꯗꯤ ꯁꯦꯂꯔꯤꯈꯥ ꯐꯪꯉꯦꯕ ꯅꯪ ꯐꯪꯗꯔꯣ
ꯐꯪꯗꯦꯍꯦ ꯑꯩꯈꯣꯏꯗꯤ ꯍꯧꯖꯤꯛ ꯀꯟꯅ ꯇꯧꯕꯗ ꯉꯥꯏꯔꯤꯌꯦ
ꯑꯗꯨꯗꯤ ꯑꯗꯨꯗꯤ ꯌꯥꯝ ꯋꯥꯔꯤ ꯁꯥꯔꯣ ꯑꯩꯈꯣꯏꯗ ꯌꯥꯝ ꯌꯥꯝ ꯀꯨꯟ ꯇꯧꯔꯛꯑꯣ ꯋꯥꯔꯤ ꯐꯖꯅꯦ ꯑꯩꯈꯣꯏꯗꯤ
ꯍꯣꯏ ꯑꯗꯨꯒꯤꯅꯦ
ꯑꯩꯈꯣꯏꯗꯤ ꯐꯪꯗ꯭ꯔꯦꯕꯀꯣ ꯉꯁꯤꯁꯨ ꯐꯪꯉꯦꯕ ꯈꯔꯗꯤ
ꯋꯥ ꯑꯩꯒꯤꯞꯐ ꯑꯩꯒꯤ ꯑ ꯏꯆꯦꯒꯤ ꯃꯆꯥꯅ ꯑꯩꯉꯣꯟꯗ ꯍꯥꯏꯕꯅꯦ ꯑꯗꯨꯃꯥꯏꯟ ꯇꯧꯋꯣ ꯑꯩꯈꯣꯏꯗꯤ ꯈꯔ ꯐꯪꯉꯦꯅ ꯑꯗꯨꯒꯤ ꯇꯧꯕ ꯍꯧꯕꯅꯤꯗ
ꯍꯣꯏ ꯍꯣꯏ ꯑꯩꯈꯣꯏꯗꯤ ꯑꯦꯛꯁꯄꯤꯔꯌꯦꯟꯁꯇꯣ ꯈꯔ ꯂꯩꯌꯦ ꯂꯩꯈ꯭ꯔꯦꯕꯀꯣ ꯑꯩꯈꯣꯏꯅ ꯍꯧꯕꯗꯣ ꯁꯤ ꯁꯤꯒꯤꯗꯣ ꯍꯧꯕꯗꯣ ꯑꯩꯈꯣꯏꯅ ꯑꯩꯈꯣꯏꯅ ꯐꯥꯔꯁ ꯁꯤꯀꯦꯟ ꯑꯈꯣꯏꯅ ꯑꯍꯥꯟꯕꯎ ꯍꯥꯏꯕ ꯇꯥꯔꯦ ꯑꯩꯈꯣꯏꯅꯦꯕ ꯑꯗꯨ ꯑꯩꯈꯣꯏꯗꯤ ꯑꯦꯛꯁꯄꯤꯔꯦꯟꯁ ꯀꯩꯀꯥꯗꯣ ꯐꯖꯅ ꯋꯥꯔꯤ ꯁꯥꯁꯦ ꯑꯗꯨꯒ
ꯋꯥꯔꯤ ꯌꯥꯝꯅ ꯁꯥꯔꯗꯤ ꯐꯥꯕ꯭ꯔꯣ
ꯅꯠꯇꯦ ꯁꯨꯃꯥꯏꯅ ꯅꯦꯠ ꯅꯨꯡꯉꯥꯏꯕꯀꯣ
ꯎꯝ ꯍꯝ
ꯃꯣꯏꯅ ꯅꯦꯠꯇꯣ ꯅꯨꯡꯉꯥꯏꯕ ꯑꯗꯨꯒ ꯕꯦꯛꯒ꯭ꯔꯥꯎꯟ ꯀꯨꯝꯕꯗꯣ ꯅꯨꯡꯉꯥꯏꯕ ꯗꯤꯁꯀꯅꯦꯛꯁꯟꯀꯨꯝꯃ ꯂꯩꯕ ꯁꯨꯃꯥꯏꯅ ꯐꯖꯅ ꯋꯥꯔꯤ ꯁꯥꯔꯗꯤ ꯔꯤꯖꯦꯛꯗꯣ ꯂꯥꯑꯔꯣꯏꯕꯀꯣ
ꯍꯣꯏ ꯍꯣꯏ ꯐꯖꯅ ꯋꯥꯔꯤ ꯁꯥꯅꯤꯡꯉꯥꯏ ꯇꯧꯁꯦ
ꯍꯣꯏ ꯍꯣꯏ ꯁꯨꯃꯥꯏꯅ ꯁꯨꯃꯥꯏꯅ